ꯇꯥꯏꯄ ꯑꯣ ꯇꯥꯏ ꯀꯣ
ꯇꯥꯕꯔꯣ
ꯇꯥꯏꯌꯦ ꯇꯥꯏꯌꯦ ꯇꯇꯥꯕ꯭ꯔꯥ?
ꯍꯜꯂꯣ
ꯇꯥꯗꯕꯔꯣ
ꯍꯜꯂꯣ
ꯀꯩꯒꯤꯅꯣ ꯑꯩꯗꯤ ꯅꯪꯈꯣꯜ ꯐꯖꯅ ꯇꯥꯏꯌꯦ꯫
ꯍꯜꯂꯣ
ꯇꯇꯥꯕ꯭ꯔꯅꯦ꯫
ꯍꯜꯂꯣ
ꯇꯥꯏꯌꯦ ꯑꯩꯗꯤ ꯇꯥꯗꯕꯔꯣ?
ꯇꯥꯕꯔꯣ
ꯇꯥꯏꯌꯦ ꯑꯩꯗꯤ
ꯑꯩꯗꯤ ꯐꯖꯅ ꯇꯥꯏꯌꯦ ꯇꯥꯗ꯭ꯔꯤꯕꯔꯥ ꯀꯃꯥꯏ ꯇꯧꯖꯥꯠꯅꯣꯀꯣ